ꯑꯣ
ꯑꯣ ꯇꯥꯏ ꯇꯥꯏ
ꯑꯁ ꯑꯩꯅ ꯅꯣꯏꯗ ꯑꯝꯇ ꯆꯠꯁꯦ ꯍꯥꯏꯕꯗꯨꯕꯨ ꯅꯪꯕꯨ ꯀꯔꯝ ꯀꯥꯟꯗ ꯄꯨꯕꯤꯗꯣꯏꯅꯣ
ꯍꯟꯗꯛ ꯄꯩꯁꯥ ꯁꯦꯟꯐꯝ ꯈꯔ ꯊꯕꯛ ꯈꯔ ꯀꯩꯅꯣ ꯇꯧꯕꯗ ꯆꯠꯂꯁꯤ ꯄꯩꯁꯥ ꯍꯧꯖꯤꯛ ꯄꯩꯁꯥꯝꯇ ꯂꯩꯇ꯭ꯔꯤ
ꯅꯪꯒꯤ ꯄꯩꯁꯥꯗꯣ ꯑꯔꯥꯏꯕꯅꯦ ꯑꯩꯗꯤ ꯅꯪꯒꯤ ꯄꯩꯁꯥꯗꯨ ꯅꯠꯇꯦ ꯀꯩꯅꯣ ꯅꯣꯏꯒꯤ ꯄꯥꯠꯇꯣ ꯅꯣꯏꯗ ꯆꯥꯛ ꯁꯧꯒꯔꯤ ꯊꯣꯡꯉ ꯄꯤꯖꯒꯦꯔꯥ ꯀꯥꯡꯕꯨꯧ ꯄꯤꯖꯒꯦꯔꯥ ꯌꯥꯇ ꯌꯥꯏ ꯑꯍꯥꯎꯕ ꯆꯥꯕ ꯑꯗꯨꯗꯤ ꯁ꯭ꯋꯥꯏꯗ ꯑꯗꯨꯝ ꯆꯥꯟꯅ ꯂꯩꯔꯕꯅꯤ ꯖꯁ ꯑꯩ ꯍꯧꯖꯤꯛ ꯇꯧꯅꯤꯡꯉꯤꯁꯦ ꯑꯩ ꯍꯧꯖꯤꯛ ꯇꯧꯅꯤꯡ ꯅ ꯄꯥꯇꯗ ꯀꯨꯝꯗꯔ ꯍ ꯇꯝꯅꯤꯅꯦꯥꯏ ꯅꯇ ꯑꯩ ꯏꯔꯣꯏꯕ ꯍꯥꯏꯕ ꯅꯠꯇꯦ ꯍꯤ ꯍꯣꯟꯕ ꯇꯝꯅꯤꯡꯉꯦ ꯍꯥꯏꯕꯅꯦ
ꯎꯝ
ꯍꯤ ꯍꯣꯟꯕꯁꯦ ꯏꯄꯥꯛꯇ ꯑꯗꯨꯝ
ꯆꯨꯝꯅ ꯍꯣꯟꯈꯤꯕꯗꯨꯗꯤ ꯍꯩꯅꯦꯕ
ꯎꯝ
ꯑꯗꯨꯒꯅꯦ ꯐ ꯐꯥꯎꯔ ꯐꯥꯎꯔ ꯂꯤꯠꯂꯒ ꯆꯠꯄꯤꯗꯣ ꯅꯣꯏ ꯂꯝꯕꯦꯜ
ꯎꯝ
ꯑꯗꯨꯃꯥꯏꯅ ꯂꯤꯞꯄꯗꯣ ꯀꯃꯥꯏꯅ ꯑꯣꯣꯟꯒꯗꯒꯦ ꯈꯣꯠꯀꯗꯒꯦꯗꯣ ꯇꯝꯅꯤꯡꯕ ꯍꯥꯏꯇꯥꯔꯦ
ꯎꯝ
ꯅꯠꯇꯇꯩ ꯃꯥ ꯅꯠꯇꯇꯩ ꯃꯥꯅ ꯑꯩ ꯍꯤ ꯇꯣꯡꯅꯤꯡꯉꯤ ꯍꯤ ꯇꯣꯡꯅꯤꯡꯉꯦꯅ ꯈꯥꯡ ꯂꯥꯡ ꯉꯝꯗ꯭ꯔꯦꯅꯦ ꯑꯩꯅꯗꯤ ꯁ ꯑꯩꯈꯣꯏ ꯈꯪꯅꯕ ꯑꯉꯥꯡ ꯂꯩ ꯆꯠꯂꯒ ꯇꯣꯡꯉꯨ ꯆꯦꯃꯤ ꯊꯝꯃꯜꯒꯗ ꯍꯤꯡꯨ ꯆꯦꯃꯤ ꯍꯥꯏꯔꯤꯅꯦꯕꯀꯣ
ꯎꯝ
ꯇꯣꯅꯤꯡꯉꯩ ꯈꯪꯉꯉꯣꯟꯝꯗ ꯂꯩ ꯇꯧ ꯂꯩꯔꯤ
ꯆꯠꯁꯤꯦ ꯆꯠꯁꯤꯦ
ꯑꯗꯨꯒ ꯀꯩꯅꯣꯝ ꯍꯪꯒꯦꯅꯦ ꯅꯣꯏꯒꯤꯅꯦ ꯁꯦꯟꯗ꯭ꯔꯥꯗꯅꯦ ꯑꯩꯈꯣꯏꯗꯤ ꯍꯤ ꯍꯣꯟꯕ ꯀꯥꯡꯕꯨ ꯂꯩꯇ꯭ꯔꯣ ꯃꯤ ꯀꯣꯏꯅ ꯆꯠꯇ꯭ꯔꯣ ꯑꯗꯨꯒꯤ ꯍꯤ ꯍꯣꯟꯕ ꯀꯥꯡꯁꯤꯡꯗꯣ ꯂꯨꯄꯥ ꯀꯌꯥ ꯀꯌꯥ ꯂꯧꯒꯦ
ꯑꯣ ꯃꯣꯏ ꯑꯃ ꯅꯨꯄꯤ ꯈꯔ ꯂꯩꯕꯗꯨꯔꯣ ꯍꯤ ꯌꯣꯟꯕꯒꯦ
ꯑ ꯍꯒꯜ ꯅꯕꯤ ꯆ ꯄꯨꯔ ꯆꯠꯂꯒ ꯌꯥ꯭ꯍꯟ ꯑꯗꯨ ꯑꯣꯀꯦ
ꯎꯝ ꯑꯗꯨꯗꯣ ꯎꯝ
ꯑ
ꯑꯗꯨꯗꯣ ꯂꯨꯄꯥ ꯀꯩꯅꯣꯃꯨꯛ ꯂꯧꯕꯅꯦ ꯂꯨꯄꯥ ꯆꯍꯨꯝ꯫ ꯄ ꯆꯍꯨꯝ ꯆꯥꯝꯔꯤꯃꯨꯛ ꯂꯧꯕꯅꯦ ꯉꯁꯥꯏ ꯃꯣꯏꯒꯤ ꯃꯥ- ꯃꯥꯔꯀꯤꯡ ꯑꯃ ꯂꯩꯕꯅꯦꯕ
ꯑꯥ
ꯑꯗꯨꯚ ꯆꯠꯂꯨꯔꯒ ꯍꯜꯂꯛꯄ ꯂꯨꯄꯥ ꯆꯍꯨꯝ ꯆꯥꯝꯔꯤꯗꯥꯏ ꯂꯧꯕꯅꯤ꯫
ꯇꯗ
ꯍꯥ
ꯇꯥꯡꯉꯦꯕ꯫
ꯇꯥꯡꯉꯦ ꯑꯗꯨꯝ ꯑꯩ ꯑꯩꯈꯣꯏ ꯇꯟꯗꯅꯩ ꯀꯩꯗꯧ-ꯀꯩꯗꯧꯗꯣꯏꯅꯁꯨ ꯑꯗꯨꯝ ꯇꯣꯡꯗꯦ꯫
ꯑꯗꯨ ꯁꯔꯨꯛꯄꯨꯗꯤ ꯑꯗꯨꯒꯤ ꯍꯤꯗꯣ ꯅꯣꯏꯅ ꯍꯣꯟꯗꯕꯤꯗ ꯑꯩꯈꯣꯏ ꯑꯩꯈꯣꯏꯅ ꯍꯣꯜꯂꯒ ꯊꯧꯖꯒꯦ ꯍꯥꯏꯕꯁꯨ ꯌꯥꯗꯕ꯭ꯔꯣ?
ꯌꯥꯎꯔꯝꯃꯣꯏꯗꯣ ꯃꯣꯏꯁꯨ ꯄꯩꯁꯥ ꯇꯥꯜꯂꯒ ꯇꯧꯕꯅꯤꯅ꯫ ꯑꯩꯈꯣꯏꯅ ꯑꯃꯨꯛ ꯀꯩꯅꯣ ꯇꯧꯁꯟꯕꯗꯣ ꯍꯥꯏ ꯐ꯭ꯔꯤꯗ ꯑꯣꯏꯗꯣꯏꯅꯤꯗꯅ ꯃꯣꯏꯗꯤ ꯐ꯭ꯔꯤ ꯆꯠꯇꯣꯏꯅꯤ ꯑꯗꯨꯝ ꯌꯥꯔꯝꯃꯣꯏ꯫
ꯄꯩꯁꯥꯕꯨꯗꯤ ꯈꯔ ꯄꯤꯒꯦ ꯄꯤ ꯍꯥꯏꯔꯦꯗꯅ ꯆꯥꯝ ꯆꯪꯅꯤ ꯑꯗꯨꯒ ꯑꯩ ꯑꯗꯨꯝ ꯍꯥꯏꯕ
ꯌꯥꯕꯨꯗꯤ ꯌꯥꯔꯛꯀꯅꯤ ꯆꯅꯤꯃꯨꯛ ꯄꯤꯔꯒ ꯑꯗꯨꯝ ꯉꯁꯥꯏꯐ ꯑꯩ ꯁꯨꯝ ꯀꯕꯛ ꯀꯕꯛꯇꯤ ꯍꯦꯁ ꯍꯥꯏꯕ ꯍꯣꯜꯂꯨꯒꯦ ꯈꯣꯠꯂꯨꯒꯦ ꯅꯣꯏ ꯌꯥꯎꯗꯕꯤꯗ ꯍꯥꯏꯒ꯫ ꯌꯥ ꯌꯥꯗꯤ ꯌꯥꯅꯤ꯫ ꯑꯩꯉꯁꯥꯏ ꯋꯥꯔꯤ ꯁꯤꯗ ꯑꯃ ꯃꯃꯥꯟꯅꯕ ꯇꯤꯟꯅꯕ ꯑꯩꯈꯣꯏ ꯁꯋꯥꯏꯁꯦ ꯅꯨꯄꯥꯗꯤ ꯄꯥꯡ ꯇꯤꯟꯅꯗꯦꯕ
ꯎ
ꯃꯥꯁꯦ ꯑꯗꯨꯝ ꯀ꯭ꯂꯥꯁ ꯑꯦꯠ ꯅꯥꯏꯟ ꯀ꯭ꯂꯥꯁ ꯑꯦꯠ ꯅꯥꯏꯟ ꯑꯗꯨꯗꯥꯋꯥꯏꯗ ꯇꯤꯟꯅꯔꯛꯄ ꯃꯃꯥꯟꯅꯕ ꯑꯃ ꯂꯩꯌꯦ ꯕꯦꯁ ꯐ꯭ꯔꯦꯟ ꯑꯣꯏꯕ ꯑꯃ ꯍꯥꯏꯗꯤ ꯑꯗꯨꯝ ꯈꯔ ꯐꯖꯅ ꯇꯤꯟꯅꯕ ꯃꯥꯁꯨ ꯍꯥꯏ ꯍꯥꯏ ꯈꯪꯅꯕ ꯍꯧꯔꯛꯄꯩꯗꯨꯗ꯫ ꯁꯨꯃꯥꯏꯅ ꯏꯃꯥꯟꯅꯕ ꯑꯃꯗꯤ ꯂꯩ ꯇꯤꯟꯅꯩ ꯑꯩꯒ ꯑꯇꯩ ꯑꯇꯣꯞꯄꯗꯤ ꯀꯔꯤꯝ ꯀꯩꯅꯣ ꯇꯧꯗꯦ ꯈꯣꯠꯇꯦ ꯑꯗꯣ ꯅꯪ ꯂꯥꯟꯅ ꯈꯟꯒꯅꯨ ꯈꯣꯠꯀꯅꯨ ꯑꯩꯈꯣꯏꯅꯤ ꯃꯔꯛꯇ ꯈꯣꯠꯄ ꯍꯥꯏꯅ ꯑꯗꯨꯝ ꯃꯥꯅꯁꯨ ꯆꯥꯝꯊꯣꯛꯆꯩꯑꯕ꯫ ꯅꯍꯥꯟꯖꯤꯅ ꯀꯃꯥꯏ ꯇꯧꯒꯦꯗ ꯅꯨꯄꯥꯁꯤꯅ ꯑꯍꯤꯡꯗ ꯀꯣꯜ ꯇꯧꯔꯛꯄ ꯄꯨꯡ ꯕꯥꯔꯣ ꯇꯥꯔꯤꯅꯦ꯫ ꯅꯨꯄꯥꯁꯤꯅ ꯀꯩꯅꯣꯝ ꯍꯪꯕꯩꯅꯦꯅ ꯀꯩꯅꯣꯝ ꯑꯗꯨꯝ ꯈꯪꯗꯦ ꯅꯨꯄꯥꯗꯨꯁꯨ ꯀꯩ ꯍꯥꯏꯅꯤ ꯀꯩꯅꯣ ꯇꯧꯔꯝꯅꯤꯅ ꯍꯦꯛꯇ ꯄꯥꯛꯇꯧ ꯇꯧꯔꯛꯦꯕ ꯍꯦꯛꯇ ꯍꯥꯏꯗꯤ ꯑꯗꯨꯝ ꯄꯥꯛ ꯄꯥꯛ ꯄꯥꯛ ꯇꯧꯔꯛꯄꯗꯤ ꯅꯠꯇꯦ ꯅꯍꯥꯟꯗꯨ ꯄꯨꯡ ꯕꯥꯔꯣ ꯑꯗꯨꯋꯥꯏ ꯇꯧꯔꯛꯄ ꯍꯥꯏꯇꯥꯔꯦ ꯑꯗ ꯄꯨꯡꯒ ꯄꯨꯡꯈꯥꯏꯃꯨꯛ ꯍꯦꯟꯅ ꯋꯥꯔꯤ ꯁꯥꯟꯅ ꯂꯩꯈ꯭ꯔꯦꯕ ꯀꯩꯅꯣꯝ ꯍꯪꯕꯩꯅꯦ ꯍꯥꯏꯔꯒ ꯑꯩꯅ ꯀꯣꯡꯕꯗ ꯂꯥꯏꯌꯦꯡ ꯆꯠꯂꯨꯕꯗꯣ ꯑꯗꯨꯒꯤ ꯃꯔꯝꯗ ꯍꯧꯖꯤꯛ ꯃꯥꯗꯨ ꯌꯦꯡꯅꯤꯡꯉꯦꯅ ꯑꯗꯨꯒꯤ ꯃꯔꯝꯗ ꯍꯪꯕꯩꯅꯦ ꯑꯗꯨꯝ ꯁꯥꯟꯅ ꯂꯩꯈ꯭ꯔꯦ ꯑꯗ ꯑꯩꯅ ꯐꯣꯟꯁꯦ ꯇꯧꯁꯜꯂꯦ ꯀꯝꯄ꯭ꯂꯦꯟ ꯄꯤꯔꯛꯇꯦ ꯑꯩꯅ ꯇꯧꯁꯜꯂꯦ ꯑꯗꯨꯝ ꯇꯧꯁꯜꯂꯦ ꯑꯗꯨ ꯃꯥꯒꯤ ꯀꯣ ꯁ ꯎꯥꯏ ꯄꯥꯏꯗꯦꯦꯛꯇ ꯉꯥꯏ ꯊꯝꯒꯦ ꯌꯥꯗ꯭ꯔꯦ ꯈꯣꯠꯇ꯭ꯔꯦꯅ ꯇꯧ ꯂꯩꯔꯦ ꯑꯩꯅ ꯑꯩꯅ ꯑꯣ ꯀꯣꯏꯗꯧꯁꯦꯔꯣꯢ ꯁꯥꯎꯅꯤꯡꯉꯦ ꯏꯤꯡꯁꯤꯗ ꯑꯗꯩ ꯃꯥꯅ ꯀꯣꯟꯅ ꯇꯧꯔꯛꯄꯩꯗꯣ ꯑꯩ ꯍꯥꯏꯔꯦ ꯅꯪ ꯅꯪ ꯀꯔꯤꯝ ꯈꯟꯗꯕ꯭ꯔꯣ ꯈꯣꯠꯇꯕ꯭ꯔꯣ? ꯀꯩꯅꯣ ꯅꯨꯄꯥꯗꯨꯁꯨ ꯅꯪ ꯅꯃꯥꯟꯅꯕꯅꯦ ꯍꯥꯏꯔꯒ ꯑꯩ ꯑꯌꯨꯛꯊꯤꯟ ꯄꯨꯡ ꯇꯔꯨꯛ ꯇꯔꯦꯠ ꯇꯧꯔꯛꯄ ꯑꯩ ꯀꯩꯝ ꯍꯥꯏꯔꯣꯏ ꯄꯨꯡ ꯕꯥꯔꯣꯁꯤꯗ ꯇꯧꯁꯤꯜꯂꯛꯏꯗꯣ ꯃꯥꯁꯨ ꯑꯩꯈꯣꯏꯅꯤ ꯔꯤꯂꯦꯁꯟꯁꯤꯞ ꯂꯩꯔꯤꯅꯤ ꯃꯥꯗꯣ ꯀꯔꯤꯝ ꯈꯟꯗ꯭ꯔꯤꯁꯨ ꯀꯩꯅꯣ ꯀꯩ ꯀꯣꯛꯅꯣ ꯈꯣꯠꯅꯣ ꯃꯥ ꯑꯩꯅ ꯍꯥꯏꯕꯅꯤ ꯑꯩꯁꯨ ꯑꯗꯩ ꯃꯥꯅ ꯑꯈꯣꯏ ꯁꯥꯏꯗ ꯁꯣꯏꯔꯦ ꯈꯣꯠꯈ꯭ꯔꯦ ꯑꯅ ꯇꯧꯔ ꯈꯣꯠꯂ ꯑꯗꯥꯏ ꯍꯥꯏꯔꯦ ꯑꯩꯅ ꯏꯖꯦ ꯀꯥꯔꯕ ꯍꯥꯏꯇꯥꯔꯦ ꯅꯨꯄꯥꯗꯨꯖꯨ ꯀꯩꯝ ꯈꯪꯗꯦ ꯍꯥꯏꯕ ꯍꯥꯏꯗꯤ ꯑꯍꯥꯟꯕꯗ ꯑꯈꯣꯏꯅꯤ ꯈꯣꯏꯁꯥꯏ ꯑꯩꯈꯣꯏꯅꯤ ꯕꯤꯖꯤ ꯍꯥꯏꯗꯤ ꯋꯥꯔꯤ ꯁꯥꯟꯅꯔꯝꯃ ꯕꯤ ꯍꯥꯏꯗꯤ ꯋꯩꯇꯤꯡ ꯆꯪꯉꯤꯅꯦꯕ ꯑꯗꯨ ꯃꯥꯅ ꯍꯣꯜ ꯃꯥꯅ ꯍꯣꯜ ꯊꯝꯃ ꯄꯥꯏꯒ꯭ꯔꯦꯕ ꯐꯣꯟꯗꯣ ꯈꯣꯏꯁꯥꯏꯅ ꯑꯗꯩꯗꯤ ꯀꯨꯏꯔꯞ ꯃꯤꯅꯤꯠ ꯃꯉꯥ ꯇꯔꯥꯃꯨꯛꯇꯅꯤ ꯍ ꯈꯜꯂꯨꯕ ꯗ ꯄꯨꯡꯈꯥꯏꯃꯨꯛ ꯍꯦꯟꯅ ꯋꯥꯔꯤ ꯁꯥꯟꯅ ꯂꯩꯒ꯭ꯔꯦ꯫ ꯑꯩ ꯇꯨꯝꯖꯨ ꯇꯨꯝꯅꯤꯡꯉꯕ ꯈꯣꯏꯗꯧꯖꯦ ꯁꯥꯎꯅꯤꯡꯉꯕ ꯑꯩ ꯈꯥꯏ ꯉꯥꯡꯕꯅꯦ꯫ ꯎꯝ ꯀꯩꯟ ꯇꯧꯔꯤꯗꯣ ꯈꯣꯠꯂꯤꯗꯣ ꯅꯃꯥꯟꯅꯕꯅꯦꯅ ꯇꯧꯔꯤꯗꯨꯖꯨ ꯑꯍꯤꯡꯖꯤꯗ ꯀꯣꯜ ꯇꯧꯁꯜꯂꯦ ꯑꯗꯨꯒ ꯀꯩꯅꯣ ꯇꯧꯔ ꯀꯩꯝ ꯑꯩꯒ ꯃꯥꯒꯤ ꯔꯤꯂꯦꯁꯟꯁꯤꯞ ꯂꯩ ꯀꯩꯝ ꯈꯟꯗꯖꯥꯠꯂꯣ ꯈꯣꯠ ꯆꯂꯗꯣ ꯀꯩꯅꯣ ꯇꯧꯖꯥꯠꯂ ꯈꯣꯜꯂꯖꯥꯂ ꯍꯥꯏꯕꯅꯦ ꯑꯗꯨꯅꯦ ꯑꯩꯖꯦ ꯁꯣꯏꯒ꯭ꯔꯦ ꯈꯣꯠꯈ꯭ꯔꯦꯅ ꯍꯥꯏ ꯑꯗꯨꯗꯩ ꯑꯥ
ꯗꯥꯛꯀ ꯄꯥꯏꯁꯜꯂꯒ ꯈꯥꯏꯔꯛꯏ ꯖꯥꯠꯂꯥ ꯈꯥꯏꯕꯝ ꯂꯩꯇꯗꯅ ꯅꯠꯇ꯭ꯔꯒꯅ ꯅꯨꯄꯤ ꯀꯥꯏꯅꯕꯩ ꯋꯥꯔꯤ ꯂꯤꯔꯤ ꯖꯥꯠꯂꯥ꯫
ꯈꯪꯗꯦ ꯑꯗꯨꯝ ꯇꯧꯕꯅꯦ ꯑꯁ ꯅꯨꯄꯤ ꯀꯣꯏꯕꯒꯤ ꯑꯗꯨ ꯑꯩꯒꯤ ꯍꯥꯟꯅ ꯑꯩ ꯈꯪꯅꯗ꯭ꯔꯤꯉꯩꯗ ꯃꯣꯏ ꯑꯗꯨꯝ ꯋꯥꯔꯤ ꯁꯥꯟꯅꯔꯝꯃꯦꯕ ꯈꯒ ꯑꯗꯨꯝ꯫
ꯑꯥ
ꯍꯩꯗꯤ ꯑꯩ ꯈꯪꯅꯕ ꯍꯧꯗ꯭ꯔꯤꯉꯩꯗ ꯑꯗꯨꯝ ꯃꯣꯏꯅꯤꯖꯦ ꯋꯥꯔꯤ ꯑꯗꯨꯝ ꯍꯩꯗꯤ ꯎꯝ-ꯎꯝ ꯃꯥꯏ ꯅꯨꯄꯤ ꯀꯣꯏꯕ ꯈꯣꯠꯄ ꯑꯗꯒꯤ ꯑꯈꯣꯏ ꯁꯥꯏꯒꯤ ꯍꯥꯟꯅꯒꯤ ꯋꯥꯔꯤ ꯃꯌꯥꯝꯗꯣ ꯃ-ꯃ ꯃꯥꯖꯨ ꯂꯣꯏ ꯈꯪꯉꯦꯕ꯫ ꯑꯗꯨꯅ ꯋꯥꯔꯤ ꯃꯣꯏꯅꯤ ꯋꯥꯔꯤ ꯇꯥꯟꯕꯝ ꯑꯣꯏꯔꯝꯃꯦꯕ ꯍꯥꯏꯗꯤ ꯁꯤꯅ ꯁꯤ ꯇꯧꯕ ꯍꯩꯗꯤ ꯃꯣꯏꯅꯤ ꯈꯨꯗꯣꯡꯊꯤꯕ ꯊꯣꯛꯄꯗꯣ ꯋꯥꯔꯤ ꯇꯥꯟꯅꯕꯝ ꯑꯣꯏꯕꯗꯣ꯫
ꯎꯝ
ꯑꯗꯣ ꯍꯧꯖꯤꯛꯇꯤ ꯑꯃꯨꯛ ꯑꯩ ꯂꯥꯛꯑꯦꯗꯅ ꯄꯣꯠꯇꯣ ꯑꯩ ꯂꯩꯔꯝꯃꯤꯅ ꯍꯥꯟꯅꯒꯤ ꯑꯗꯨꯃꯥꯏꯅꯗꯤ ꯇꯧꯔꯛꯑꯅꯨ ꯁꯤꯅꯤꯗ ꯑꯩ-ꯑꯩ ꯍꯥꯏꯅꯤꯡꯉꯤꯖꯦ꯫ ꯍꯥꯏꯗꯤ ꯑꯩ ꯑꯃ ꯂꯩꯔꯕꯅꯤꯅ ꯈꯣꯏ ꯁꯥꯏꯅꯕꯕꯨꯗꯤ ꯇꯧꯗ꯭ꯔꯦ ꯄꯥꯛꯅꯗꯣ ꯑꯃꯗꯨꯅ ꯑꯗꯨꯝ ꯑꯗꯨꯝ ꯇꯧꯁꯜꯂꯛ ꯑꯩꯗꯤ ꯇ ꯍꯣꯏ ꯇꯧꯔꯛꯑꯣ ꯌꯥꯏ ꯃꯔꯛ ꯃꯔꯛꯇ ꯑꯗꯨꯝ ꯅꯨꯡꯇꯤꯒꯤ ꯇꯧꯔꯛꯄ ꯅꯠꯇꯦ꯫ ꯄꯨꯡ ꯇꯔꯨꯛ ꯇꯔꯦꯠ ꯑꯗꯥꯏꯗꯨꯗ ꯄꯨꯡ ꯕꯥꯔꯣꯗ ꯇꯧꯔꯛꯏꯗꯨꯕꯨ ꯑꯩꯩꯅ ꯑꯩꯅꯗꯤ ꯃꯤꯒꯤ ꯄꯣꯠꯇꯣ ꯑꯈꯣꯏꯖꯨ ꯏꯃꯥꯟꯅꯕꯤ ꯂꯩ ꯏꯃꯥꯟꯅꯕꯤ ꯇꯤꯟꯅꯩꯅꯤ ꯅꯣꯡꯃꯇ ꯄꯨꯡ ꯇꯥꯔꯥ ꯇꯥꯔꯥ ꯍꯦꯟꯒ꯭ꯔꯗꯤ ꯐꯣꯟ ꯇꯧ ꯐꯣꯟ ꯇꯧꯕ ꯇꯜꯂꯦꯕ꯫ ꯎꯝ ꯀꯩꯅꯣ ꯇꯧ ꯀꯩꯅꯣꯝ ꯀꯩꯅꯣ ꯇꯧꯒꯤꯗ꯭ꯔꯥ ꯈꯣꯠꯈꯤꯗ꯭ꯔꯥꯅ
ꯋꯥꯈꯟꯗꯣ ꯂꯥꯟꯅ ꯈꯟꯒꯤꯗ꯭ꯔꯥꯅꯀꯣ꯫
ꯍꯣ-ꯍꯣ-ꯍꯣꯏ ꯃꯤ ꯑꯇꯣꯞꯄꯅꯖꯨ ꯂꯥꯟꯅ ꯈꯟꯒꯤ
ꯃꯥꯅꯦ ꯑꯗꯨꯕꯨ
ꯎꯝ ꯑꯗꯨꯅ ꯈꯪꯗꯦ ꯅꯨꯄꯤ ꯅꯨ ꯄꯤ ꯅꯨꯄꯥ ꯇꯤꯟꯅꯕ ꯅꯨꯄꯤ ꯅꯨꯄꯤꯖꯦ ꯈꯤꯔꯦ꯫ ꯑꯈꯣꯏꯗꯤ ꯌꯦꯡꯉꯣ ꯑꯩꯖꯨ ꯑꯩꯖꯨ ꯌꯦꯡꯉꯣ ꯑꯩꯖꯨ ꯅꯨꯄꯤ ꯒꯩꯁꯨ ꯄꯨꯜꯂꯛꯄ ꯅꯠꯇꯦ ꯀꯩꯁꯨ ꯍꯥꯏꯗꯤ ꯍꯟꯗꯥꯛ ꯃꯥꯁꯇꯔꯖꯤꯗ ꯀꯣꯂꯦꯖꯇꯖꯨ ꯀꯩꯝ ꯄꯨꯜꯂꯛꯇꯦ ꯅꯨꯄꯤ꯫ ꯍꯟꯗꯛ ꯃꯥꯁꯇꯔꯖꯤꯗ ꯈꯔ ꯀꯩꯅꯣ ꯆꯥꯗꯅ ꯀꯩ ꯁꯤꯡꯖꯨ ꯆꯥꯃꯤꯟꯅꯗꯅ ꯀꯩ ꯆꯥꯛ ꯆꯥꯃꯤꯟꯅꯗꯅ ꯈ ꯇꯧꯕꯥꯅꯤ ꯑꯗꯣ ꯑꯩ ꯃꯥ ꯍꯦꯛ ꯀꯣꯏꯒꯤꯕꯗꯒꯤ ꯅꯣꯡꯃꯇ ꯏꯃꯥꯟꯅꯕꯤ ꯄꯨꯟꯕ ꯈꯣꯠꯄ ꯑꯁꯥꯏꯕꯧ ꯀꯩꯅꯣ ꯇꯧꯕ ꯀꯩꯝ ꯇꯧꯗ꯭ꯔꯦꯕ ꯑꯩ ꯍꯧꯖꯤꯛ꯫ ꯍꯥꯏꯗꯤ ꯃꯥꯅ ꯅꯨꯡꯉꯥꯏꯒꯤꯔꯣꯏ ꯈꯟꯕꯒꯤ꯫
ꯅꯣꯏ ꯃꯥꯁꯇꯔ ꯇꯝꯃꯤꯉꯩꯗꯅꯤꯀꯣ ꯅꯉꯣꯟꯗ ꯅꯣꯏꯒꯤ ꯀꯥꯡꯒꯨ ꯅꯣꯏꯒꯤ ꯕꯦꯁꯇꯨꯗ ꯗꯥꯟꯁꯀ ꯌꯥꯝ ꯊꯣꯛꯄ ꯅꯨꯄꯤ ꯑꯃ ꯂꯩꯗꯥꯏꯅꯦ ꯍꯧꯖꯤꯛ ꯂꯩꯕ ꯀꯩꯅꯣꯝ ꯇꯧꯕꯅꯤꯅꯦ꯫ ꯑꯥ ꯅꯥꯎꯆꯥꯒ ꯅꯥꯎꯆꯥꯒ
ꯑꯣ ꯁꯥꯌꯥꯂꯛꯁꯃꯤ ꯍꯥꯏꯕ
ꯑꯥ ꯑꯗꯨꯗꯣ ꯅꯪꯉꯣꯟꯗ ꯈꯔ ꯉꯥꯎꯖꯕ꯭ꯔꯣ
ꯀꯩꯁꯨ ꯉꯥꯎꯛꯇꯕꯅꯤꯗ
ꯈꯔꯗꯤ ꯃꯑꯣ ꯃꯇꯧꯗꯣ ꯈꯔ ꯑꯗꯨꯝ ꯂꯩꯗꯅ ꯅꯉꯣꯟꯗ ꯈꯔ ꯄꯥꯝꯖꯕ ꯑꯣꯏꯅ ꯇꯧꯕ ꯍꯥꯏꯇꯥꯔꯦ
ꯈꯪꯗꯦꯗ ꯑꯩꯗꯤ ꯀꯔꯤꯝ ꯈꯟꯗꯦ ꯑꯗꯣ ꯃꯣꯏꯅ ꯈꯪꯗꯦꯅ ꯑꯗꯨꯝ ꯑꯩꯈꯣꯏ ꯀ꯭ꯂꯥꯁ ꯅꯨꯄꯤꯁꯤꯅ ꯑꯗꯨꯝ ꯑꯗꯨꯝ ꯈꯪꯗꯦ ꯑꯩꯕꯨ ꯑꯩ ꯑꯩꯗꯤ ꯑꯩꯕꯨꯗꯤ ꯑꯗꯨꯝ ꯅꯨꯡꯁꯤꯅ ꯑꯗꯨꯝ ꯇꯧꯗꯤ ꯇꯧꯋꯦꯕ
ꯎꯝ
ꯅꯍꯥꯟ ꯀꯣꯏꯕ ꯌꯥꯕꯩ ꯅꯨꯃꯤꯠꯇ ꯑꯩꯈꯣꯏꯁꯥꯏ ꯁꯥꯎꯈꯣꯏꯅꯤ ꯀꯩꯅꯣ ꯑꯩꯈꯣꯏ ꯀ꯭ꯂꯥꯥꯁ ꯅꯨꯄꯤ ꯑꯃ ꯁꯤꯟꯊꯥ ꯍꯥꯏꯅ ꯑꯃ ꯂꯩꯌꯦ ꯑ ꯑꯩꯈꯣꯏ ꯐꯤꯌꯥꯔꯋꯦꯜ ꯑꯩꯈꯣꯏ ꯃꯅꯤꯨꯔꯒꯤ ꯄꯥꯔꯃꯦꯟ ꯐꯤꯌꯥꯔꯋꯦꯜꯒꯤ ꯑꯩꯈꯣꯏ ꯁ꯭ꯋꯥꯏ ꯂꯥꯛꯑꯦ ꯑꯩꯈꯣꯏꯅꯤ ꯆꯠꯃꯤꯟꯅꯩ ꯑꯗꯨ ꯑꯗꯨꯗ ꯑꯩꯅ ꯊꯣꯛꯂꯛꯄꯁꯤꯗ ꯁꯤꯟꯊꯅꯩꯗ ꯊꯣꯛꯂꯛꯄꯁꯤꯗ ꯁꯤꯟꯊꯥꯗꯨꯅ ꯄ꯭ꯔꯕꯤꯟ ꯐꯣꯇꯣ ꯑꯝꯇ ꯀꯥꯞꯄꯤꯔꯝꯃꯣ ꯍꯥꯏꯕ ꯍꯥꯏꯇꯥꯔꯦ
ꯑꯣ
ꯅꯪ ꯅꯪꯅ ꯀꯥꯞꯄꯅ ꯐꯖꯩ ꯈꯣꯠꯂꯦꯅ ꯍꯥꯏꯕ ꯍꯥꯏꯇꯥꯔꯦ ꯍꯥꯏꯗꯤ ꯑꯩ ꯑꯩꯈꯣꯏ ꯁ꯭ꯋꯥꯗ ꯊꯣꯛꯃꯤꯟꯅꯔꯤꯅꯤꯀꯣ ꯑꯗ ꯀꯥꯞꯄꯦ ꯑꯩꯅ ꯃꯥꯏ ꯅꯨꯄꯤꯒꯤ ꯄꯣꯠꯁ ꯈꯪꯗꯦ ꯃꯈꯟ ꯃꯈꯟ ꯇꯧꯋꯦ ꯑꯩꯈꯣꯏ ꯁ꯭ꯋꯥꯏꯗꯤ ꯁꯣꯝꯗ ꯇꯤꯟꯕꯤ ꯀꯥ ꯉꯝꯖꯥꯠꯅꯤ ꯑꯗꯒꯤꯗꯤ ꯎꯝ ꯍꯥꯏꯗꯤ ꯍꯣꯏ ꯃꯥꯁꯨ ꯂꯥꯜꯂꯦ ꯑꯩꯈꯣꯏ ꯁꯋꯥꯏ ꯂꯥꯛꯃꯤꯟꯅꯩꯅꯦ ꯃꯥꯁꯨ ꯑꯗꯨꯃꯥꯏꯅ ꯍꯥꯏꯔꯛꯄꯗꯣ ꯍꯥꯏꯗꯤ ꯃꯤ ꯑꯃ ꯌꯥꯎꯔꯤꯕꯅꯤꯅ ꯑꯗꯨ ꯈꯤꯇꯪ ꯀꯩꯅꯣ ꯇꯧꯋꯦ ꯈꯪꯗꯦ ꯑꯗꯩ ꯀꯌꯥ ꯄꯨꯟꯗ꯭ꯔꯕ ꯅꯨꯄꯤꯁꯦ
ꯎꯝ ꯉꯁꯥꯏꯒꯤ ꯄꯣꯁ ꯀꯥꯞꯄꯗꯣ ꯎ ꯀꯥꯞꯄꯤꯌꯨꯒ ꯍꯥꯏꯠꯇ꯭ꯔꯣ ꯅꯪ ꯅꯪ ꯑꯗꯨꯗꯩ ꯊꯣꯡꯃꯤꯟꯅꯔ ꯃꯇꯨꯡꯗꯅꯦ ꯐꯣꯇꯣ ꯑꯝꯇ ꯄꯤꯔꯝꯃꯨꯕ ꯀꯥꯏꯅꯒ ꯍꯟꯖꯤꯟ ꯍꯟꯖꯤꯟ ꯍꯥꯏꯗꯕꯤꯗꯣ
ꯎꯝ ꯀꯅꯥꯅꯣ ꯀꯅꯥꯅꯣ ꯍꯥꯏꯅꯣꯁꯤ
ꯅꯣꯏ ꯁ꯭ꯥꯏꯗꯅꯦ ꯅꯃꯥꯟꯅꯕꯤꯗ ꯅ ꯊꯂꯛꯄꯗ ꯅꯣꯏ ꯁꯗ ꯊꯂꯛꯄꯗꯨꯅꯦ ꯄꯃꯤꯡ ꯐꯣꯇꯣ ꯀꯥꯞꯄꯤꯔꯝꯃꯨꯕꯅꯒ ꯍꯥꯏꯕꯗꯣ ꯑꯗꯨ ꯗꯥꯏꯂꯣꯛꯇꯣ ꯭ꯔ ꯍꯥꯏꯕ ꯑꯩꯣꯏ ꯁꯥꯏꯗꯅ
ꯇꯧꯋꯦ ꯇꯧꯋꯦ
ꯑꯗꯨꯒꯤ ꯑꯗꯨꯒꯤ ꯑꯩꯅ ꯅꯪꯉꯣꯟꯗ ꯁ ꯂꯛꯁꯃꯤ ꯍꯥꯏꯕ꯭ꯔꯥ ꯀꯩꯅꯣ ꯅꯃꯥꯟꯅꯕꯤꯗꯣ ꯑꯩꯅ ꯅꯉꯣꯟꯗ ꯈꯔ ꯉꯥꯎꯕ ꯃꯥꯟꯕ꯭ꯔꯥꯅ ꯍꯪꯉꯤꯗꯣ ꯑꯩꯅ ꯅꯪꯒꯤ ꯒꯥꯔꯤꯗꯣ ꯃꯔꯛ ꯃꯔꯛꯇ ꯄꯨꯗ꯭ꯔꯥ ꯊꯕꯛ ꯊꯣꯛꯄꯗ
ꯀꯅꯥꯕ
ꯅꯪꯒꯤ ꯒꯥꯔꯤꯗꯣ ꯑꯗꯨꯝ ꯑꯩꯅ ꯊꯕꯛ ꯆꯠꯄ ꯈꯣꯠꯄ ꯑꯗꯨꯝ ꯄꯨꯗ꯭ꯔꯥ ꯃꯔꯛ ꯃꯔꯛꯇ
ꯎꯝ ꯎꯝ ꯎꯝ
ꯊꯦꯡꯅꯕꯗꯅꯦ ꯅꯪ ꯒꯥꯔꯤꯁꯦ ꯃꯁꯛ ꯌꯥꯝꯅ ꯈꯪꯉ ꯈꯪꯕ ꯃꯤ ꯏꯁꯇꯥꯏꯅ ꯇꯧꯋꯦꯕꯀꯣ ꯑꯗꯨꯝ ꯂꯝꯕꯤꯗ ꯒꯥꯔꯤ ꯂꯥꯛꯄꯁꯦ ꯑꯗꯨꯝ ꯒꯥꯔꯤ ꯊꯧꯏ ꯀꯅꯥꯅꯣ ꯀꯥꯏꯅꯒ ꯑꯃꯨꯛꯟꯅ ꯌꯦꯡꯁꯤꯜꯂꯛꯄꯤꯗꯣ ꯑꯗꯨꯃꯥꯏꯅ ꯑꯗꯨꯝ ꯇꯧꯕ ꯑꯗꯨꯗ ꯅꯪ ꯑꯣꯏꯔꯝꯗꯕꯗꯨꯗ ꯑꯗꯨꯝ ꯂꯩꯊꯣꯛꯑꯒ ꯆꯠꯈꯤꯕ ꯍꯥꯏꯇꯥꯔꯦ ꯅꯪ ꯒꯥꯔꯤꯁꯤꯗꯤ ꯃꯥ ꯃꯁꯛ ꯐꯪꯅ ꯈꯪꯉꯦ ꯃꯥꯗ
ꯈꯪꯗꯦ
ꯅꯪꯅ ꯀꯥꯔ ꯈꯔ ꯇꯣꯡꯍꯜꯂꯨꯔꯕꯣ
ꯇꯣꯡꯕꯗꯤ ꯇꯣꯡꯉꯥꯟꯂ ꯄꯨꯂꯞ ꯑꯩꯈꯣꯏ ꯄꯨꯂꯞ ꯗꯤꯄꯥꯔꯠꯃꯦꯟꯗꯩ ꯊꯣꯛꯄ ꯈꯣꯠꯄ ꯇꯧꯕ ꯑꯗꯒꯤ ꯑꯁꯤꯗ ꯊꯦꯡꯅꯕ ꯂꯝꯕꯤꯗ ꯑꯗꯨꯃꯥꯏꯅ ꯇꯣꯡꯍꯟꯕꯅꯤ
ꯅꯉꯣꯟꯗ ꯂꯨꯅ ꯇꯧꯔꯝꯕ ꯑꯃ ꯈꯔ ꯑꯣꯏ ꯆꯪꯕ ꯃꯆꯤꯟ ꯃꯅꯥꯎ ꯑꯅꯤꯁꯨ ꯂꯩꯔꯝꯗꯥꯏꯅꯦ
ꯎꯝ ꯂꯩ ꯃꯣꯏ ꯍꯧꯖꯤꯛ ꯃꯣꯏ ꯍꯧꯖꯤꯛ ꯔꯦꯟꯇ ꯂꯩꯈꯔꯦ
ꯎꯝ ꯎꯝ ꯐꯩꯗ ꯃꯣꯏꯗꯤ ꯎꯝ ꯀꯩꯅꯣ ꯇꯧꯖꯔꯦ ꯍꯥꯏꯕꯅꯤ ꯑꯗꯣ ꯃꯣꯏꯅ ꯏꯩꯉꯣꯟꯗ ꯂꯨꯅ ꯇꯧ ꯇꯧꯕꯗꯨꯅ ꯑꯩꯈꯣꯏ ꯑꯩꯣꯏ ꯀ꯭ꯂꯥꯁꯁꯤ ꯃꯤꯁꯤꯅ ꯑꯃꯨꯛ ꯀꯜꯂꯛꯄ ꯍꯥꯏꯇꯥꯔꯦ
ꯍꯣ ꯍꯣ
ꯍꯥꯏꯗꯤ ꯏꯁ ꯄ꯭ꯔꯕꯤꯟꯒ ꯄ꯭ꯔꯥꯕꯤꯟꯒ ꯑꯃꯗꯨ ꯀꯩꯅꯣ ꯇꯧꯋꯦ ꯑꯩꯈꯣꯏꯒꯤ ꯑꯗꯨꯝ ꯁꯟꯗꯣꯛꯄꯤꯕ ꯍꯥꯏꯇꯥꯔꯦ ꯑꯗꯨꯝ
ꯑꯩꯅ ꯀꯥꯏꯝ ꯈꯟꯗ꯭ꯔꯒꯁꯨ ꯑꯗꯨꯝ ꯑꯩꯈꯣꯏ ꯃꯥꯅ ꯂꯨꯅ ꯇꯧꯕꯗ ꯑꯩ ꯑꯩꯒꯤ ꯀꯩꯅꯣꯇꯧꯔꯀꯥꯟꯗ ꯃꯉꯣꯟꯗ ꯑꯗꯨꯝ ꯍꯥꯏ ꯃꯥꯅ ꯀꯩꯅꯣ ꯇꯧꯔꯀꯥꯟꯗ ꯇꯧꯔꯛꯑꯦ ꯥꯖꯥꯏꯅ
ꯑꯗꯨꯗ ꯂꯩꯕ ꯅꯃꯥꯟꯅꯕ ꯑꯃ ꯑ ꯇꯦꯂ ꯃꯆꯗꯣ ꯔꯣ ꯑꯣꯏꯗꯣꯏꯔ ꯅꯇꯠꯦ ꯀꯩ ꯂꯝ ꯃꯆꯥꯥꯟꯅꯣ ꯀꯦꯜꯤꯞ ꯍꯥꯏꯕꯗꯣ
ꯎꯝ ꯎꯝ
ꯑꯗꯨꯗꯤ ꯅꯣꯏ ꯃꯐꯝ ꯄꯨꯟꯕ꯭ꯔꯣ ꯑꯗꯨ ꯈꯔ ꯋꯥꯕ ꯃꯥꯜꯂꯤꯅꯦ
ꯎꯝ ꯋꯥꯔꯦ ꯍꯧꯄ ꯈ꯭ꯔ ꯁꯥꯕꯅꯦ ꯑꯩꯈꯣꯏ ꯍ ꯅ ꯇꯅ ꯀꯣ ꯑꯩ ꯍꯩꯄ ꯗꯤ ꯈ꯭ꯔ ꯁꯥ